ꯁꯩꯅꯣ
ꯍꯜꯂꯣ
ꯑ ꯀꯗꯏꯩꯅꯣ
ꯇꯅ ꯄꯣꯁꯔ ꯊꯈꯤꯕꯤ
ꯀꯩ ꯀꯩꯗꯧꯔꯤꯅꯣ
ꯑꯩ ꯑꯩꯗꯤ ꯑꯩꯗꯤ ꯂꯣꯡꯉꯝꯃꯤꯅꯦ ꯄꯥꯏꯕꯒ ꯂꯦꯞꯄꯒ ꯑꯩꯗꯤ ꯂꯣꯏ ꯇꯧꯔ ꯍꯧꯁꯦ
ꯍ
ꯑꯩ ꯄꯥꯏ ꯑꯩ ꯑꯩꯈꯣꯏꯒꯤ ꯃꯩꯁꯦ ꯑꯩꯁꯨ ꯄꯥꯏꯕꯅꯤꯅ ꯃꯩꯁꯨ ꯄꯥꯏꯈ꯭ꯔꯦ
ꯑꯣ ꯅꯨꯡꯉꯥꯏꯇꯦ ꯑꯗꯨꯏ ꯅꯒꯤꯁꯤꯗꯤ ꯈꯤꯇꯪ ꯌꯥꯗ꯭ꯔꯦꯀꯣ ꯑ ꯄꯥꯏꯕꯤ
ꯑꯩꯅ ꯄꯥꯎ ꯑꯩꯒꯤ ꯄꯥꯎꯋꯗ ꯂꯣꯏ ꯁꯤꯖꯤꯟꯅꯩꯅꯦ
ꯑꯦ ꯑꯣ ꯑꯣ ꯑꯣ ꯑ
ꯑꯁꯤ ꯑꯩꯅ ꯃꯩꯁꯦ ꯊꯛ ꯂꯥꯡ ꯅꯥꯍꯟꯒꯦꯁꯨ ꯉꯝꯃꯦꯕꯀꯣ ꯑꯗꯣ
ꯑꯗꯨꯗꯤ ꯑꯝꯇꯪ ꯂꯥꯛꯍꯜꯂꯨꯗꯅ ꯂꯥꯡ꯭ꯔꯥ ꯌꯦꯡꯉꯣ
ꯑꯥ ꯑꯗꯣ ꯅ ꯅꯪꯁꯨ ꯎꯗ꯭ꯔꯕꯅꯤꯅ ꯅꯨꯡꯉꯥꯏꯇ꯭ꯔꯦ ꯂꯥꯛꯍꯜꯂꯔꯣꯏ ꯅꯪ ꯎꯔꯀꯥꯟꯗ ꯂꯥꯛꯍꯜꯂꯒꯦ
ꯕꯤꯝ ꯑ ꯎꯝ ꯀꯩꯁꯨ ꯇꯧꯗꯦ ꯋꯥꯔꯦ ꯆꯠꯂꯨꯕꯒꯤ ꯑꯗꯨꯗꯤ ꯐꯝꯃꯦ
ꯑ ꯁꯂꯝ ꯑꯣꯏꯉ ꯑꯥꯡ ꯀꯁꯄꯀꯣ ꯑꯗꯣ ꯋꯥꯔꯤ ꯃꯈꯥ ꯇꯥꯁꯦ ꯅꯪꯅ ꯇꯥꯕ ꯋꯥꯔꯤ ꯈꯜꯂꯤꯔꯛꯑꯣ
ꯎꯝ ꯑꯩꯅꯀꯣ ꯋꯥꯔꯤ ꯑꯃ ꯂꯤꯕꯤꯒꯦꯗꯤ ꯅꯨꯄꯤ ꯅꯨꯄꯤ ꯑꯃꯒꯤ ꯋꯥꯔꯤꯅꯦꯕꯀꯣ ꯅꯨꯄꯤꯁꯦ ꯎꯝ ꯍꯣꯏ ꯑꯩꯈꯣꯏ ꯏꯃꯥꯟꯅꯕꯤ ꯑꯃꯅꯦꯕꯀꯣ ꯃꯥꯁꯦ ꯅꯨꯄꯤ ꯑꯃ ꯈꯪꯅꯩꯌꯦꯕ ꯃꯥ ꯈꯪꯅꯔꯤ ꯃꯤꯁ ꯅꯨꯄꯤꯅꯦꯕꯀꯣ ꯀꯃꯥꯏꯅ ꯇꯧꯒꯦ ꯍꯥꯏꯕ ꯀꯥꯟꯁꯤꯗ ꯑꯗ ꯃꯥꯒ ꯑꯩꯅ ꯁꯨꯝ ꯈꯪꯕ ꯀꯥꯟꯗ ꯃꯥꯒ ꯅꯨꯄꯤꯁꯤꯒ ꯊꯦꯡꯅꯈꯤꯕꯁꯦ ꯑꯩꯅ ꯍꯪꯕꯗꯗꯤ ꯍꯣꯁꯄꯤꯇꯥꯜꯗꯅꯦꯅ ꯍꯥꯏꯌꯦꯕꯀꯣ ꯍꯣꯁꯄꯤꯇꯥꯜꯗ ꯃꯥꯒ ꯈꯪꯅꯔꯤꯕ ꯅꯨꯄꯤ ꯄꯤꯖꯦ ꯀꯔꯤꯅꯣꯃ ꯌꯦꯡꯕ ꯂꯥꯛꯄꯗ ꯅꯝꯕꯔ ꯅꯝꯕꯔ ꯌꯦꯟ ꯂꯧꯅꯔꯒ ꯄꯥꯎ ꯐꯥꯎꯅꯈꯤꯕꯅꯦꯅ ꯍꯥꯏꯌꯦꯕ ꯑꯩꯁꯨ ꯈꯪꯗꯦꯕꯀꯣ ꯏꯃꯥꯟꯅꯕꯤ ꯁꯨꯝ ꯋꯥꯔꯤꯁꯦ ꯅꯨꯡꯉꯥꯏꯇꯦ ꯍꯥꯏꯗꯣꯏꯔꯥ ꯅꯠꯇ꯭ꯔꯒ ꯅꯨꯡꯉꯥꯏ ꯍꯥꯏꯗꯣꯏꯔꯥ ꯁꯨꯝ ꯇꯥꯃꯤꯟꯅꯁꯦꯕꯀꯣ ꯑꯗ ꯃꯣꯏꯁꯦ ꯋꯥꯔꯤ ꯁꯥꯟꯅꯔꯦꯅ ꯍꯥꯏꯔꯦ ꯋꯥꯔꯤ ꯁꯥꯟꯅꯕꯁꯤꯗ ꯁꯥꯟꯅꯔꯛꯄꯗꯒꯤ ꯑꯗꯨꯝ ꯄꯣꯠꯁꯦ ꯂꯞ ꯂꯣꯝꯗ ꯍꯥꯏꯗꯣꯏꯔꯥ ꯅꯠꯇ꯭ꯔꯒꯅ ꯑꯦꯟꯇꯤꯔꯣꯝꯗ ꯍꯥꯏꯗꯣꯏꯔꯗꯤ ꯈꯪꯗ꯭ꯔꯦ ꯂꯝꯕꯤ ꯑꯃꯗꯤ ꯆꯪꯉꯦꯕ ꯂꯝꯕꯤꯁꯦ ꯑꯅꯤꯃꯛ ꯑꯝꯇ ꯈꯪꯃꯤꯟꯅꯕ ꯉꯝꯗ꯭ꯔꯦꯕ ꯑꯗꯨ ꯉꯝꯗꯕ ꯄꯣꯠ ꯆꯩꯩ ꯃꯣꯏꯁꯦ ꯋꯥꯔꯤꯁꯦ ꯁꯥꯟꯅꯔꯦ ꯁꯥꯟꯅꯔꯦ ꯁꯥꯟꯅꯕ ꯍꯧꯔꯛꯑꯦ ꯑꯗꯨꯒ ꯎꯝ ꯁꯃꯥꯏꯅ ꯇꯧꯋꯦꯕꯀꯣ ꯎꯝ ꯃꯥꯒꯤ ꯃꯥꯅ ꯈꯪꯅꯔꯤꯕ ꯅꯨꯄꯤꯁꯦ ꯁꯤꯁꯤꯅ ꯅꯣꯡꯃ ꯎꯝ ꯃꯉꯣꯟꯗ ꯊꯣꯛꯂꯛꯑꯣꯅ ꯍꯥꯏꯕꯖꯥꯠꯅꯤꯅ ꯊꯣꯛꯂꯛꯑꯣꯅ ꯍꯥꯏꯕꯁꯤꯗ ꯃꯥꯅ ꯑꯩ ꯑꯩꯗꯣ ꯊꯣꯛꯂꯛꯀꯦ ꯑꯗꯣ ꯎꯝ ꯄꯨꯡꯗꯨꯗꯤ ꯁꯨꯃꯥꯏꯅ ꯍꯥꯏꯗꯤ ꯍꯧꯖꯤꯛ ꯁꯨꯝ ꯍꯧꯖꯤꯛ ꯄꯨꯡ ꯀꯩꯅꯣ ꯇꯥꯔꯦꯗꯅ ꯄꯨꯡ ꯇꯔꯦꯠ ꯍꯥꯏꯇꯥꯔꯦꯗꯅ ꯄꯨꯡ ꯇꯔꯦꯠ ꯃꯈꯥꯏꯁꯤꯗ ꯊꯣꯛꯂꯛꯑꯣꯅ ꯍꯥꯏꯕ ꯍꯥꯏꯁꯤꯗ ꯅꯨꯄꯤꯁꯤꯅ ꯍꯥꯏꯔꯒꯅ ꯑꯗꯣ ꯊꯣꯛꯄꯗꯤ ꯊꯣꯛꯂꯛꯀꯦ ꯑꯗꯣ ꯎꯝ ꯊꯕꯛ ꯍꯥꯏꯗꯤ ꯀ꯭ꯂꯥꯁ ꯀꯩ ꯀꯩ ꯑꯇꯩ ꯑꯇꯩ ꯊꯕꯛ ꯈꯔ ꯈꯤꯇꯪ ꯂꯩꯕꯅꯤꯅ ꯈꯤꯇꯪꯗꯤ ꯀꯩꯅꯣ ꯇꯧꯒꯅꯤꯅ ꯍꯥꯏꯕ ꯑꯗꯨꯗ ꯍꯥꯏꯅꯔꯒ ꯃꯣꯏꯅꯤꯁꯦ ꯌꯥꯁꯟꯅꯔꯤꯔꯥ ꯌꯥꯁꯟꯅꯗ꯭ꯔꯤꯔꯗꯤ ꯈꯪꯗ꯭ꯔꯦꯕꯀꯣ ꯎꯝ ꯊꯣꯛꯑꯅꯤꯅ ꯃꯥꯁꯦ ꯂꯥꯡꯉꯦ ꯂꯥꯡꯕ ꯂꯣꯏꯔꯒ ꯃꯥꯁꯦ ꯊꯣꯛꯈ꯭ꯔꯦꯅ ꯍꯥꯏꯌꯦꯕꯀꯣ ꯊꯣꯛꯈ꯭ꯔꯒꯅꯦ ꯃꯥꯏ ꯅꯨꯄꯤꯃꯒ ꯈꯪꯅꯔꯤꯕ ꯃꯤꯗꯨꯅꯗꯤ ꯊꯦꯡꯉꯦ ꯍꯥꯏꯔꯒ ꯍꯨꯟꯗꯣꯛꯄꯤꯔꯝꯕ ꯄꯨ ꯆꯠꯈ꯭ꯔꯕ ꯃꯥꯖꯤꯅ ꯊꯣꯛꯄꯒ ꯑꯥ ꯌꯧꯗ꯭ꯔꯤꯉꯩꯗ ꯂꯝꯕꯤꯗꯣ ꯍꯥꯏꯗꯤ ꯌꯥꯝ ꯁꯥꯡꯗ꯭ꯔꯤꯉꯩꯗ ꯍꯟꯖꯜꯂꯛꯑꯕ ꯑꯗꯨꯒ ꯃꯥꯁꯤ ꯁꯥꯎꯔꯦꯕꯀꯣ ꯁꯥꯎꯔꯦ ꯑꯗꯨꯒ ꯃꯥꯅ ꯍꯥꯏꯔꯦ ꯅꯪꯅ ꯊꯣꯛꯂꯛꯑꯅ ꯊꯣꯛꯍꯜꯂꯛꯑꯒ ꯀꯩꯅꯣ ꯆꯠꯈ꯭ꯔꯤꯗꯣꯅ ꯍꯥꯏꯕ ꯑꯗꯨꯒ ꯑꯁꯣꯝꯒꯤ ꯃꯤꯅ ꯁꯨꯃꯥꯏꯅ ꯈꯨꯝꯃꯛꯄ ꯑꯩꯅ ꯍꯥꯏꯕ ꯃꯇꯝ ꯑꯩꯅ ꯑꯩ ꯀꯨꯏꯔꯦꯅ ꯉꯥꯏꯔꯛꯏꯁꯦ ꯅꯪ ꯑꯩꯅ ꯊꯣꯛꯂꯛꯑꯣ ꯍꯥꯏ ꯃꯇꯝ ꯊꯣꯛꯂꯛꯁꯨ ꯀꯩꯒꯤꯅꯣꯅ ꯍꯥꯏꯔꯦ ꯑꯗꯨꯒ ꯏꯃꯥꯟꯅꯕꯤꯁꯤꯅ ꯍꯥꯏꯅꯤ ꯑꯗꯨ ꯀꯥꯟꯗꯗꯤ ꯑꯗꯨ ꯊꯕꯛ ꯂꯩꯕꯒꯤꯅ ꯊꯣꯛꯂꯛꯄ ꯌꯥꯗꯕꯒꯤ ꯊꯣꯛꯂꯛꯇꯕꯅꯤꯅ ꯍꯥꯏꯔꯦ ꯑꯗꯣ ꯑꯗꯨꯃꯥꯏꯅ ꯇꯧꯁꯟꯅꯔꯒ ꯃꯣꯏ ꯑꯅꯤꯗꯣ ꯌꯥꯁꯟꯅꯈꯤꯕꯗꯤ ꯃꯥꯜꯂꯦꯀꯣ ꯇꯨꯡ ꯀꯣꯟ ꯇꯨꯡ ꯀꯣꯟꯅꯗꯤꯗꯣ ꯅꯨꯃꯤꯠꯇꯨꯗꯗꯤ ꯈꯔ ꯁꯥꯎꯅꯈ꯭ꯔꯦ ꯑꯃꯅ ꯊꯦꯡꯒꯟ ꯃꯇꯝ ꯆꯥꯅ ꯊꯣꯛꯂꯛꯇꯦ ꯍꯥꯏꯕ ꯆꯠꯈꯤꯕ ꯑꯃꯅ ꯌꯥꯏ ꯌꯥꯏ ꯌꯥꯗꯦ ꯇꯧꯕꯒꯤ ꯊꯣꯛ ꯊꯣꯛ ꯊꯣꯛꯄꯣꯏ ꯊꯣꯛꯇꯕꯣꯏ ꯇꯧꯔ ꯊꯣꯛꯈꯤꯕꯗꯨꯗꯒꯤ ꯀꯩꯅꯣ ꯇꯧꯔ ꯆꯠꯈꯤꯕ ꯇꯔ ꯋꯥꯔꯤ ꯑꯃ ꯂꯩꯈꯤꯌꯦꯦ ꯏꯃꯥꯟꯅꯕꯤꯗꯣ ꯍꯧꯖꯤꯛꯁꯨ ꯑ ꯎꯝ ꯃꯦꯟꯇꯦꯜ ꯍꯣꯁꯄꯤꯇꯥꯜꯗ ꯂꯩꯕꯅꯗꯤ ꯆꯥꯗꯤ ꯆꯥꯔꯦꯕꯀꯣ ꯑꯗꯣ ꯂꯩꯗꯤ ꯂꯩꯇꯦ ꯂꯩꯌꯣ ꯍꯥꯏꯕꯁꯨ ꯁꯨ ꯌꯥꯕꯕꯨꯗꯤ ꯌꯥꯔꯔꯣꯏꯕ ꯑꯗꯣ ꯑꯩꯒꯤ ꯁꯨꯝ ꯋꯥꯈꯜꯂꯣꯟꯗꯗꯤ ꯍꯥꯏꯐꯦꯠꯇꯪ ꯑꯗꯨꯒꯤ ꯍꯣꯁꯄꯤꯇꯥꯜꯗꯨꯗ ꯃꯇꯝ ꯈꯤꯇꯪ ꯂꯩꯔꯨꯔꯒꯗꯤ ꯈꯔ ꯆꯥꯟꯅꯒꯗꯕ ꯃꯥꯜꯂꯦꯅ ꯈꯜꯂꯦꯕ ꯑꯩꯗꯣ
ꯀꯩꯒꯤ ꯃꯇꯥꯡ ꯑꯣꯏꯗꯣꯏꯅꯣ
ꯍꯥꯏꯗꯤꯅꯦ ꯎꯝ ꯁꯦꯡꯅ ꯍꯥꯏꯔꯕꯗ ꯂꯞꯁꯦ ꯑꯥ ꯊꯃꯣꯏꯗꯒꯤ ꯐꯥꯎꯔꯛꯀꯗꯕꯅꯦꯕ ꯑꯗꯨ ꯃꯣꯏꯗꯤ ꯃꯣꯏꯗꯅꯦ ꯀꯣꯛꯇꯒꯤ ꯐꯥꯎꯔꯛꯄ ꯂꯞ ꯃꯥꯜꯂꯦꯕ ꯑꯩꯒꯤ ꯋꯥꯈꯜꯂꯣꯟꯗꯀꯣ ꯑꯗꯨꯅ ꯈꯔ ꯇꯥꯏꯌꯣꯟꯅꯕ ꯍꯥꯏꯇꯥꯔꯦ ꯍꯣꯏ ꯍꯣꯏ ꯍꯣꯏ ꯑꯗꯣ ꯑꯩꯅ ꯃꯥꯁꯦ ꯅꯨꯡꯁꯤꯅꯗꯕꯔꯕ ꯅꯨꯡꯁꯤꯕꯩ ꯋꯥꯔꯤ ꯑꯣꯏꯅ ꯇꯥꯒꯦ ꯍꯨꯟꯗꯣꯛꯑꯝꯕꯩ ꯋꯥꯔꯤ ꯑꯣꯏꯅ ꯇꯥꯏ ꯑ ꯅꯨꯡꯁꯤꯅꯕꯁꯦ ꯑ ꯃꯄꯥꯟ ꯊꯣꯡꯗꯗꯤ ꯎꯠꯊꯣꯛꯇꯦ ꯍꯥꯏꯗꯣꯢꯔꯥꯗꯤ ꯈꯪꯗꯦ ꯑꯩꯗꯤ ꯌꯥꯝ ꯈꯪꯗ꯭ꯔꯦꯕꯀꯣ ꯅꯪ ꯀꯔꯤ ꯍꯥꯏ ꯑ ꯑꯗꯨꯅꯦ ꯑꯩꯅ ꯍꯥꯏꯗꯤ ꯎꯠꯀꯦ ꯍꯥꯏꯔꯒꯗꯤ ꯎꯠꯊꯣꯔꯛꯑꯣ ꯂꯣꯏꯅ ꯅꯨꯡꯁꯤꯕ ꯅꯨꯡꯁꯤꯕ ꯅꯨꯡꯁꯤꯗꯕ ꯅꯨꯡꯉꯥꯏꯕ ꯅꯨꯡꯉꯥꯏꯇꯕꯗꯣ ꯎꯠꯊꯣꯔꯛꯑꯣ ꯁꯤꯅꯤ ꯑꯩꯅ ꯍꯥꯏꯁꯦ ꯅꯠꯇ꯭ꯔꯥ
ꯎꯝ ꯃꯥꯅꯤ ꯃꯥꯅꯤ
ꯑ ꯑ ꯑꯗꯨꯗꯤꯅꯇꯦ ꯃꯣꯏꯒꯤꯁꯦ ꯁꯥꯎꯅ ꯐꯣꯔꯛꯑꯅꯤ ꯇꯥꯎꯔꯛꯑꯅꯤ ꯑꯗꯨ ꯗꯨ ꯗꯨ ꯗꯨꯠ ꯗꯨ ꯗꯨ ꯉꯥꯡꯅꯔꯅꯤ ꯈꯣꯏꯗꯤꯅꯅꯦ ꯑ ꯎꯠꯊꯣꯛꯏꯑꯦ ꯎꯠꯊꯣꯛꯏꯗꯨꯁꯨ ꯍꯥꯏꯕꯤꯔꯛꯎꯔꯥ ꯎ ꯃꯣꯏ ꯅꯨꯡꯁꯤꯅꯕꯁꯤꯗꯤꯅꯦ ꯄꯨꯔꯥ ꯃꯈꯜ ꯑꯃꯅꯤꯀꯣ ꯀꯧꯈ꯭ꯔꯅꯤ ꯀꯦꯁꯟꯅꯈ꯭ꯔꯅꯤ ꯏ ꯋꯥ ꯐꯖꯕꯤꯅꯤ ꯍꯥꯏꯔꯤ ꯋꯥꯔꯤꯁꯤꯗꯤ ꯑꯍꯥ ꯍꯥ ꯍꯣꯏꯁꯦ ꯑꯗꯨꯅ ꯑꯗꯨ ꯂꯩꯔꯦ ꯑꯗꯨ ꯅꯪꯒꯤꯁꯨ ꯁꯨꯝ ꯋꯥ ꯔꯤ ꯐ ꯅꯨꯡꯉꯥꯏꯕ ꯑꯃ ꯂꯤꯔꯛꯎꯗꯅ ꯅꯪ ꯀꯩ ꯋꯥꯔꯤ ꯄꯥꯝꯒꯦ ꯍꯥꯏꯔꯛꯎꯅꯦ ꯑꯩ ꯗꯤ ꯕꯨꯠꯀꯤꯨ ꯋꯥ ꯋꯥꯔꯤꯔꯤ ꯁꯦ ꯈꯔ ꯄꯥꯝꯃꯦ꯫
ꯑ ꯕꯨꯠꯀꯤꯦ ꯋꯥꯔꯤ ꯄꯥꯝꯃꯦꯕꯣꯀꯣ꯫ ꯑ ꯁꯨꯃꯥꯏꯅ ꯇꯧꯅꯤ ꯕꯨꯠ ꯕꯨꯠꯀꯤꯁꯦ ꯍꯥꯏꯕꯤꯈꯤꯁꯦ ꯑꯝ꯫ ꯍꯨꯏꯅꯦ ꯈꯪꯕ꯭ꯔꯥ ꯑ ꯑ ꯑꯩꯅ ꯂꯩꯕ ꯃꯐꯝꯁꯦ꯫
ꯎꯝ꯫
ꯎꯝ ꯑꯩꯅ ꯂꯩꯔꯝꯕ ꯃꯐꯝꯁꯦ ꯑꯩꯈꯣꯏꯒꯤ ꯈꯔ ꯄꯋꯔ ꯄꯥꯏ ꯍꯥꯏꯇꯥꯔꯦꯀꯣ꯫ ꯄ ꯑꯣ ꯕꯨꯠ ꯕꯨꯠꯁꯦ ꯃꯥꯥꯏꯕꯣ ꯑꯩꯒꯤ ꯕꯨꯠꯀꯤ ꯑꯩꯈꯣꯏꯒꯤ ꯕꯨꯠꯀꯤ ꯄꯋꯔꯁꯦ꯫
ꯑ꯫
ꯌꯥꯝꯅ ꯄꯥꯏꯌꯦꯕꯀꯣ ꯍꯥꯏꯋꯥꯂꯤ ꯗꯦꯕꯤꯒꯤꯁꯦ ꯑꯩꯈꯣꯏꯒꯤꯅꯦ ꯈꯪꯕ꯭ꯔꯥ ꯑꯩꯒꯤ꯫ ꯑ ꯏꯃꯥꯅꯕꯤ ꯑꯃ ꯂꯩꯌꯦꯕꯀꯣ꯫
ꯑ꯫
ꯏꯃꯥꯅꯕꯤꯁꯦ ꯑ ꯃꯥꯁꯦ꯫ ꯎꯝ ꯑꯥ ꯃꯥꯁꯦ ꯌꯥꯝꯅꯁꯨ ꯀꯤꯒꯜꯂꯦꯕꯀꯣ꯫ ꯏꯌꯥ ꯃꯥꯁꯦ ꯌꯥꯝꯅ ꯀꯤꯒꯜꯂꯦ ꯃꯌꯥꯡꯁꯨ ꯌꯥꯝ ꯀꯪꯂꯦ ꯈꯪꯕꯔꯥ꯫
ꯑꯥ꯫
ꯑꯗꯨꯅꯦ ꯈꯪꯕ꯭ꯔꯥ ꯀꯩꯅꯣ ꯇꯧꯋꯥꯅꯦ ꯃꯥꯁꯦ꯫
ꯀꯤꯗꯦ ꯀꯤꯗꯦ꯫
ꯍꯧꯗꯤ ꯌꯥꯝ ꯁꯥꯕꯀꯣ ꯑꯗꯣ ꯍꯥꯏꯗꯤ ꯃꯥꯅꯅꯦ꯫ ꯄꯊꯣꯏꯗꯨꯒꯗꯤ ꯌꯥꯝ ꯆꯥꯟꯅꯗ꯭ꯔꯦꯕꯀꯣ ꯑꯗꯨꯒꯅꯦ ꯈꯪꯕ꯭ꯔ ꯃꯥꯁꯦ꯫ ꯑ ꯑꯩꯈꯣꯏꯒꯤ ꯑꯃ ꯕꯨꯠ ꯂꯥꯛꯄꯒꯤ ꯃꯅꯝ ꯑꯃ ꯂꯩꯗꯥꯏꯅꯦ꯫ ꯌꯥꯝ ꯅꯝꯊꯤꯕ ꯑꯃ ꯑꯗꯨ ꯕꯨꯠ ꯂꯥꯛꯄꯩ ꯃꯅꯝꯗꯣ ꯑꯩꯅꯅꯦ꯫ ꯃꯥꯁꯦ ꯈꯪꯕ꯭ꯔꯅ ꯑ ꯑꯩꯈꯣꯏ ꯑꯩꯈꯣꯏꯒꯤ ꯇꯣꯏꯂꯦꯠꯇ ꯕꯨꯠ ꯊꯣꯛꯄꯒꯤ ꯃꯅꯝ ꯑꯃ ꯊꯣꯛꯏꯌꯦ꯫ ꯑꯗꯨ ꯅꯪ ꯅꯝꯃꯨ ꯂꯥꯛꯑꯣ ꯅꯝꯃꯨ ꯂꯥꯛꯑꯣꯁꯦ ꯃꯥ ꯁꯨꯡꯉꯥꯏ ꯌꯥꯗꯕ ꯈꯪꯕ꯭ꯔꯥ꯫ ꯑ ꯋꯥꯊꯤ ꯋꯥꯔꯦꯝꯅꯦ ꯌꯨꯡꯅꯝ ꯑꯣꯏꯔꯝꯒꯅꯤ ꯍꯥꯏꯅ ꯇꯣꯛꯄꯀꯣ꯫ ꯑꯗꯨꯒ ꯈꯪꯕꯔ ꯑꯩꯅꯅꯦ ꯃꯥꯁꯦ꯫ ꯃ ꯃꯁꯥꯒ ꯆꯥꯟꯅꯕ ꯋꯥ ꯌꯥꯝꯅ ꯉꯥꯡꯗꯦꯅꯀꯣ ꯑꯩ ꯃꯥꯁꯦ꯫ ꯑ ꯍ ꯑꯩꯈꯣꯏꯒꯤ ꯕꯨꯠꯁꯤꯁꯨꯅꯦ ꯈꯪꯕ꯭ꯔꯥ꯫ ꯎꯝ ꯑꯥ ꯍꯥꯏꯗꯤ ꯃꯃꯥꯏꯁꯤꯗ ꯄꯥꯎꯗꯔ ꯊꯥꯕꯗꯧꯅ ꯉꯧꯁꯣꯛ ꯉꯧꯌꯦ ꯈꯪꯕ꯭ꯔꯥ꯫ ꯑꯗꯨꯒ ꯃꯃꯤꯠꯁꯤꯅꯅꯤ ꯑꯃ ꯉꯥꯛꯇꯅꯦꯕꯀꯣ ꯁꯝꯁꯦ ꯍꯦꯛꯇ ꯈꯨꯅꯤꯡꯃꯨꯛ ꯁꯥꯡꯉ ꯃꯃꯥꯡꯗ ꯍꯦꯛꯇ ꯊꯥꯗꯣꯛꯑ ꯂꯩꯌꯦꯦꯕꯀꯣ ꯑꯗꯨꯗꯤ ꯈꯪꯕ꯭ꯔꯥ ꯃꯆꯤꯟꯁꯤꯅꯅꯦ ꯃꯤ ꯉꯥꯛꯇ ꯑꯗꯨꯃꯥꯏꯅ ꯇꯧꯕ ꯅꯨꯄꯤꯁꯦ ꯍꯦꯛꯦꯛ ꯊꯣꯛꯑꯦꯕ ꯅꯣꯡ ꯆꯨꯔꯀꯥꯟꯗ ꯑꯗꯨ ꯃꯥꯅꯅꯦ ꯑꯦꯇ ꯊꯥꯖꯦ ꯗꯕ ꯀꯣ ꯃꯥꯁꯦ ꯃꯥꯁꯦ ꯀꯤꯕꯤꯗꯤ ꯀꯤꯕꯤꯗꯤ ꯍꯥꯏ ꯑꯗꯨꯝ ꯂꯩꯕ ꯀꯣ
ꯑꯥ ꯑꯥ
ꯍꯧꯖꯤꯛꯀꯤ ꯃꯂꯛꯑꯀꯥꯟꯗ ꯃꯥꯁꯦ ꯊꯣꯛꯑꯦꯕꯀꯣ ꯑꯗ ꯑꯩꯅ ꯃꯥ ꯁꯤ ꯑꯃꯨꯛꯇꯪ ꯊꯦꯡꯅꯍꯟꯗꯦꯅꯀꯣ ꯑꯩꯅ ꯃꯥꯁꯦ ꯑ ꯅꯪꯗ ꯄꯨꯊꯣꯛꯑꯌꯦꯕꯀꯣ ꯄꯨꯊꯣꯏꯦ ꯅꯪ ꯉꯁꯤ ꯑꯃꯨꯛ ꯂꯥꯛꯑꯒ ꯅꯪ ꯅꯪ ꯉꯁꯤꯗꯤ ꯎꯠꯀꯦ ꯅꯪ ꯌꯦꯡꯗꯅ ꯅꯪ ꯀꯤꯕꯤꯗꯦ ꯍꯩꯗꯤ ꯑꯪꯉꯦꯕꯨꯠ ꯎꯠꯇꯣ ꯑꯃꯨꯛꯇꯪ ꯎꯠꯀꯦ ꯅꯪ ꯕꯨꯠ ꯃꯁꯛ ꯈꯪꯉꯣꯅ ꯍꯥꯏꯔꯒ ꯑꯩ ꯄꯨꯊꯣꯛꯑꯦꯀꯣ ꯑꯗꯨꯒꯅꯤ ꯎꯕ ꯁꯤꯗꯅꯦ ꯈꯪꯕ꯭ꯔꯥ ꯃꯥꯗꯤ ꯑꯗꯨ ꯃꯄꯥꯟꯁꯦ ꯀꯛꯇ ꯀ ꯃꯦꯟꯗ ꯑꯗꯨ ꯃꯌꯡ ꯂꯣꯏ ꯆꯤꯤꯁꯜꯂꯛꯑꯦ ꯑꯗꯨꯅ ꯈꯪꯕ꯭ꯔꯥ ꯑꯗꯦ ꯈꯨꯂꯥꯏ ꯆꯅꯦ ꯃꯅꯩꯗꯣ ꯀꯩ ꯃꯔꯩ ꯌꯥꯝ ꯁꯥꯡꯉꯦꯕꯀꯣ ꯃꯆꯤꯟꯒ ꯆꯥꯟꯅꯗꯦꯕ ꯃꯆꯤꯟ ꯆꯥꯎꯋꯦꯕ ꯃꯆꯤꯟ ꯌꯥꯝ ꯆꯥꯎꯋꯦꯕꯀꯣ ꯅꯣꯏꯅꯦ ꯃꯔꯩꯁꯦ ꯈꯪꯕ ꯃꯔꯩꯁꯤꯅ ꯄꯥꯛꯑ ꯇꯦꯠꯂꯞ ꯇꯧꯋꯦꯕ ꯑꯅ ꯍꯥꯏꯗꯤ ꯌꯥꯝ ꯇꯤꯡꯊꯣꯏꯗꯤ ꯁꯥꯡꯉꯤꯀꯣ ꯃ ꯑꯗꯣ ꯂꯥꯏ ꯈꯨꯣꯏꯁꯥꯡꯕꯤꯁꯤꯒꯤ ꯅꯨꯄꯤ ꯑꯣꯏꯒꯗꯣꯏꯅꯦꯕ ꯑꯁꯦ ꯃꯥꯖꯤ ꯈꯥꯡꯕꯕ ꯃꯣꯔꯦꯒꯤꯁꯤꯡ ꯁ ꯑꯣꯏꯔꯛꯄꯅꯤ ꯈꯕ ꯃꯔꯛꯇꯁꯤꯅ ꯑꯩ ꯈꯈꯣꯏꯒꯤ ꯀꯧꯅꯤ ꯃ ꯀꯥꯡ ꯃꯥꯔꯦꯕ
ꯑ
ꯃꯥꯁꯦ ꯄꯨꯠ ꯆꯩ ꯎꯕꯨꯨꯅ ꯃꯤꯁ꯭ꯔ ꯃꯥꯅꯦꯦ ꯋꯥꯗꯒꯤ ꯥꯏ ꯇꯥꯏ
ꯎꯝ
ꯕꯨꯆꯔꯤ ꯁꯥꯇꯤꯗ ꯀꯥꯏꯅꯦ ꯅꯪ ꯕꯨꯆꯦ ꯎꯕꯗꯀꯣ ꯃꯤꯁꯦ ꯃꯤꯁꯦ ꯍꯪꯒꯣꯏ ꯇꯣꯡꯁꯥꯡꯗꯧꯅ ꯑꯗꯨꯝ ꯐꯄꯑ ꯇꯥꯔꯅꯦ
ꯅꯪ ꯋꯥꯔꯤꯗꯤ ꯀꯤꯖꯩ ꯍꯥꯏꯗꯣꯏꯔꯣ ꯅꯠꯇ꯭ꯔꯒꯅ ꯀꯔꯤ ꯍꯥꯏꯗꯣꯏꯅꯣ
ꯀꯤꯖꯧꯑꯣ ꯑꯩ ꯍꯥꯏꯁꯦ ꯃꯤꯗꯣ ꯇꯣꯡꯁꯥꯡꯗꯧꯅ ꯊꯥꯗꯣꯏꯅꯦ
ꯑꯗꯨꯃꯀꯤꯗ ꯅ ꯋꯥꯔꯤꯁꯦꯅ ꯍꯥꯏꯗꯣꯏꯔ
ꯍꯥꯏ ꯍꯣ ꯍꯣ
ꯍ ꯌꯥꯝ ꯀꯤꯕ ꯀꯥꯟꯗ
ꯂꯩ ꯂꯩꯔꯤꯁꯤꯦꯕꯣ ꯃꯥꯅꯦ ꯑꯀꯤꯌꯦ ꯀꯩꯕꯝ ꯀꯤꯖꯩ ꯍꯥꯏꯕꯔꯗꯤ ꯀꯩ ꯍꯥꯏꯅꯣ
ꯍꯥꯏꯕꯤ ꯋꯥꯔꯤꯗꯣ ꯑꯩꯅ ꯁꯨꯝ ꯇꯥꯕꯗ ꯀꯥ ꯍꯦꯟꯅ ꯀꯤꯗꯕ ꯃꯜꯥꯟꯕ
ꯑ ꯌꯥꯗꯦ ꯃꯗꯨ ꯅꯪ ꯅꯪ ꯊꯦꯡꯅꯔ ꯈꯪꯅꯤ ꯅꯪꯁꯨ ꯑꯩꯈꯣꯏ ꯏꯃꯥꯟꯅꯕꯤꯒꯨꯝꯕ ꯃꯥꯜꯂꯦꯀꯣ ꯍꯧꯖꯤꯛ ꯅꯪ
ꯅꯪꯁꯦ ꯇꯣꯡꯊꯥꯡꯗꯧꯅ ꯇꯥꯅꯤꯡꯕ꯭ꯔꯥ
ꯑꯗꯨꯗ ꯌꯥꯔꯅꯤ ꯑꯩꯈꯣꯏꯗꯤ ꯌꯥꯝ ꯂꯦꯝꯖꯕ ꯏꯪꯅ ꯆꯤꯛꯅ ꯂꯩꯖꯩ ꯐꯖꯕꯤ ꯋꯥ ꯌꯥꯝ ꯀꯟꯅ ꯉꯥꯡꯒꯟꯗꯕꯤ ꯑꯗꯨꯃꯥꯏꯅ ꯇꯧꯕ ꯃꯤꯅꯦ ꯑꯩꯈꯣꯏꯗꯤ
ꯑ ꯑꯁ ꯑꯣꯁ ꯏꯥꯟꯕ ꯇꯥꯒꯗꯗ ꯑꯁ ꯑꯟꯁꯨ ꯁꯣꯔꯤ
ꯍ ꯎ ꯑꯗꯨꯁꯨ ꯑꯗꯨ ꯑꯣꯏꯔꯦ ꯑꯗꯨ ꯅꯪ ꯎꯝ
ꯃꯤꯒꯤ ꯋꯥꯔꯤꯗ ꯑꯩꯈꯣꯏꯒꯤ ꯀꯩꯅꯣꯁꯦ ꯍꯥꯏꯅꯀꯣ ꯍꯥꯏꯅ ꯃꯃꯥꯡꯉꯩꯗꯅꯦ ꯈꯪꯕ꯭ꯔꯥ ꯋꯥꯔꯤꯗꯅꯦ ꯑꯩꯈꯣꯏꯒꯤ ꯎꯆꯦꯛ ꯃꯁꯦ ꯎ ꯎꯆꯦꯛ ꯃ ꯇꯨꯁꯦ ꯁꯥ ꯑꯩꯈꯣꯏꯒꯤ ꯅꯥꯒꯟꯁꯤꯗ ꯐꯣꯠꯆꯜꯂꯒ ꯍꯥꯞꯆꯤꯜꯂꯒ ꯄꯥꯏꯕ ꯌꯥꯏꯌꯦꯅ ꯍꯥꯏꯌꯦꯕꯀꯣ ꯑꯗꯣ ꯅꯪꯗꯤ ꯀꯩꯅꯣ ꯐꯣꯠꯆꯜꯂ ꯄꯥꯏꯒꯦꯅ ꯈꯟꯒꯦ ꯑꯩꯈꯣꯏ ꯍꯧꯖꯤꯛꯀꯥꯟ ꯅꯨ ꯇ꯭ꯔꯦ ꯇ꯭ꯔꯦ ꯗꯤ ꯀꯣ ꯅꯧꯕꯒꯤ ꯑꯣꯏꯅ ꯀꯩ ꯄꯨꯊꯣꯛꯆꯏꯁꯤꯅꯦꯅ ꯈꯜꯂꯝꯃꯤꯁꯦ ꯅꯪ ꯅꯪꯁꯨ ꯄꯨꯊꯣꯔꯛꯑꯣꯅꯦ ꯑꯥꯏꯗꯤꯌꯥꯗꯣ ꯀꯩ ꯌꯣꯟ ꯐꯣꯠꯆꯤꯟꯂꯥ ꯄꯥꯏꯁꯒꯦ
ꯃꯌꯥꯝ ꯄꯥꯟꯕ ꯑꯗꯨꯗꯤ ꯈꯤꯇꯪ ꯅꯨꯡꯉꯥꯏꯒꯗꯕ ꯌꯥꯡꯁꯨ ꯌꯥꯡꯕ ꯄꯣꯠ ꯀꯥꯔꯤ ꯄꯣꯠ ꯍꯥꯏꯇꯣꯏꯅꯣꯏ ꯈꯤꯇꯪ ꯊꯤꯒꯠꯆ꯭ꯔꯗꯤ ꯌꯥꯔꯣꯏꯦꯗꯣ ꯑꯗꯨꯒ ꯑꯩ ꯍꯥꯏꯕꯤꯒꯦ ꯃꯇꯥꯡ ꯆꯥꯕ ꯑꯝꯗ ꯉꯁꯤꯒꯤ ꯑꯗꯨꯃꯥꯏꯅꯥ ꯈꯨꯗꯛꯇ ꯍꯪꯖꯜꯂꯛꯄ ꯅꯤꯅ ꯑꯩꯁꯨ ꯍꯥꯏꯕꯗꯣ ꯉꯝꯗ꯭ꯔꯦꯕꯀꯣ ꯍꯥꯏꯗꯤ ꯍꯥꯟꯅꯗꯒꯤ ꯈꯪꯉꯝꯃꯒꯗꯤ ꯑꯩ ꯑꯩ ꯍꯥꯏꯗꯤ ꯂꯥꯡꯉꯝꯒꯅꯤꯗꯅ ꯀꯣꯏꯁꯟꯗꯣ
ꯑꯥ
ꯎꯗꯅꯗꯤ ꯈꯪꯍꯧꯗꯔꯦ ꯑꯗꯨ ꯎꯝ ꯑꯩ ꯊꯤꯒꯠꯂꯛꯈꯤꯒꯦ ꯑꯗꯨꯒ ꯍꯥꯏꯕꯤꯒꯦ ꯀꯣ
ꯑꯥ ꯑꯗ ꯈꯣꯏꯒꯤ ꯑꯁ ꯅꯪꯁꯦ ꯄꯪꯏꯍꯦ꫰ꯈꯣꯏꯒꯤ ꯀꯩꯅꯣ ꯍꯧꯖꯤꯛꯀꯤ ꯑꯣꯏꯅꯗꯤꯀꯣ ꯌꯥꯝꯅꯁꯨ ꯍꯣꯡꯕꯀꯣ ꯃꯇꯝꯗꯨꯗꯗꯤ ꯍꯣꯡꯗꯦ ꯍꯥꯏꯕ ꯇꯥꯔꯦꯕꯣ ꯀꯣ ꯍꯧꯖꯤꯛꯇꯤ ꯌꯥꯝꯅꯁꯨ ꯍꯣꯡꯉꯦ ꯕꯣꯏꯂꯔ ꯑꯃ ꯂꯩꯗꯅꯀꯣ ꯑ ꯑꯔ ꯄꯣꯏꯂ ꯑꯧ ꯑꯧ ꯌꯦꯟ ꯕꯣꯏꯂꯔꯁꯦ ꯌꯥꯝ ꯍꯣꯡꯉꯦꯗꯅ ꯃꯥꯁꯦ ꯑꯗꯨꯅ ꯃꯥꯒꯤ ꯁꯟꯗ ꯂꯦ ꯇꯌꯥꯝ ꯈꯪꯕ꯭ꯔꯥ ꯑꯩꯈꯣꯏꯒꯤ ꯀꯩꯅꯣ ꯑꯗꯒꯤ ꯑ ꯌꯥꯡꯦꯟꯗꯒꯤꯩ ꯍꯧꯔꯒꯅꯦ ꯈꯪꯕ꯭ꯔꯥ ꯂꯣꯏꯅ ꯇꯧꯕ ꯌꯥꯏ ꯍꯥꯏꯇꯥꯔꯦ ꯆꯟꯕ ꯑꯗꯣ ꯎ ꯅꯪꯁꯨ ꯅꯪꯁꯨ ꯁꯔꯨ ꯎꯔꯝꯃꯗꯤꯀꯣ ꯅ ꯁꯔꯨꯗꯨꯗ ꯏꯔꯥꯏ ꯂꯥꯏꯅ ꯐꯤꯆꯟꯈꯤꯕ ꯌꯥꯅꯤꯌꯦ ꯑꯗꯨꯒ ꯄꯥꯏꯕ ꯌꯥꯅꯤ ꯕꯣꯏꯂꯔꯗꯧꯅ
ꯌꯦꯟ ꯃꯇꯨ ꯗꯣ
ꯑ ꯌꯦꯡ ꯃꯇꯨ
ꯑ ꯑꯁꯗꯤ ꯅꯨꯡꯉꯥꯏꯔꯣꯏꯗ ꯀꯗꯥꯏꯗꯗꯒꯤꯅꯣ ꯑꯗꯨꯗꯤ ꯌꯥꯝ ꯌꯥꯡꯉꯝꯅꯤꯌꯦ ꯃꯤꯒ ꯌꯦꯟ ꯑꯗꯨꯒꯗꯤ ꯀꯃꯥꯏꯅ ꯆꯥꯟꯗꯝꯅꯗꯣꯏꯅꯣ
ꯃꯇꯨꯗ ꯃꯌꯥꯝ ꯂꯧꯗꯣꯏꯅꯤꯅꯦ ꯅꯪꯕꯣ ꯑꯗꯨꯨ ꯇꯧꯗꯣꯏꯅꯤ
ꯑꯣ ꯑꯗꯨꯑꯣꯏꯗꯤ ꯌꯦꯡꯁꯤꯔꯥ ꯈꯪꯗꯦ ꯌꯦꯡꯁꯤꯔꯥ ꯍꯥꯏꯐꯦꯠꯇꯪ ꯇꯦꯌꯦ
ꯌꯦꯟꯁꯦ ꯍꯥꯏꯗꯤ ꯃꯇꯝ ꯑꯃꯗ ꯀꯔꯤꯒꯤ ꯎꯆꯦꯛ ꯃꯅꯥꯅ ꯃꯤ ꯄꯥꯏꯈꯠꯄ ꯌꯥꯔ ꯀꯔꯤꯒꯤ ꯃꯤꯟ ꯃ ꯃꯅꯥꯅ ꯄꯥꯏꯈ ꯗꯅꯣ
ꯃꯥꯅꯦ ꯃꯥꯅꯦ ꯌꯥꯕꯁꯨ ꯌꯥꯏ ꯑꯩꯅ ꯈꯟꯕꯗ
ꯑꯗꯨꯅꯦ
ꯑꯣ ꯑꯗꯨꯁꯨ ꯑꯗꯨ ꯂꯩꯔꯦ ꯅꯪ ꯆꯥꯛ ꯏꯁꯤꯡ ꯆꯥꯗ꯭ꯔꯤꯕ꯭ꯔꯣ
ꯆꯥꯗ꯭ꯔꯤ
ꯆꯥꯊꯣꯛꯑꯣꯗꯅ ꯊꯦꯡꯗ꯭ꯔꯤꯕ꯭ꯔꯥ
ꯊꯦꯡꯉꯦ ꯆꯥꯔꯁꯦ ꯅꯪꯁꯨ ꯆꯥꯔꯁꯤꯀꯣ
ꯎꯝ ꯍꯣ ꯍꯣꯏ ꯆꯥ ꯊꯣꯛꯑꯖꯦ ꯑꯗꯨꯃꯥꯏ ꯎꯝ ꯍꯥꯎꯒꯦ
ꯑꯗꯣ ꯅꯪꯒꯤ ꯅꯪꯅ ꯌꯥꯝ ꯄꯥꯝꯖꯕ ꯃꯆꯨ ꯑꯃꯇꯥꯗꯤ ꯍꯥꯏꯔꯝꯃꯨꯗꯅ
ꯀꯔꯤ
ꯃꯁ ꯃꯆꯨ ꯃꯆꯨ
ꯃꯆꯨ ꯑꯩꯅ ꯌꯥꯝ ꯄꯝ